ꯑꯧ ꯇꯥꯔꯕꯣ
ꯇꯥꯔ ꯇꯔꯦ ꯅꯪ ꯁꯤ ꯅꯨꯃꯤꯠ ꯂꯣꯏꯕ꯭ꯔꯥ
ꯍꯥꯥ
ꯉꯁꯤ ꯅꯨꯃꯤꯠ ꯂꯣꯏꯕ꯭ꯔꯕ
ꯍꯣꯏ ꯍꯧꯖꯤꯛ ꯈꯛꯇ ꯂꯣꯏꯕꯗ ꯉꯥꯏꯔꯤ
ꯑꯦ ꯅꯪꯗꯤ ꯌꯥꯝ ꯇꯧꯏ ꯅ
ꯑꯁ ꯅꯝꯐꯨꯗ ꯂꯣꯏꯁꯤꯜꯂꯒꯦꯅ ꯇꯧꯕꯒꯤꯅꯤꯗ
ꯉꯁꯤꯗꯤ ꯑꯩ ꯉꯔꯥꯡ ꯅꯨꯡꯗꯥꯡꯁꯨ ꯇꯨꯝꯗ꯭ꯔꯦ ꯉꯁꯤꯁꯨ ꯉꯟꯅ ꯍꯧꯒꯠꯈ꯭ꯔꯦ ꯁꯤꯒꯦꯗꯧꯔꯦ ꯑꯩ
ꯑꯁ ꯉꯔꯥꯡꯅꯨꯡꯗꯥꯡ ꯀꯩ ꯃꯔꯝꯒꯤꯅꯣ ꯇꯨꯝꯗ꯭ꯔꯤꯗꯨꯕꯣ
ꯍꯥꯥ
ꯀꯩꯒꯤꯔꯣꯕ ꯇꯨꯝꯗ꯭ꯔꯤꯗꯨꯕꯨ
ꯑꯁꯤ ꯇꯧꯕꯗꯨꯅꯤꯗ꯭ꯔꯥ
ꯑꯥꯁ ꯎꯥꯏꯔꯅ ꯑꯗꯨꯗꯤ
ꯎꯝ ꯉꯥꯏꯔꯤꯕꯅꯤ ꯀꯟꯅ
ꯍꯥꯏꯗꯤ ꯉꯥꯡ ꯄꯨꯡ ꯑꯃ ꯄꯨꯡ ꯑꯃ ꯇꯥꯗ꯭ꯔꯦꯗ ꯚꯥꯔꯣ ꯃꯈꯥꯏ ꯈꯔ ꯍꯦꯜꯂꯒ ꯇꯨꯝꯃꯦ
ꯑꯁꯤ ꯇꯧꯕꯗ ꯌꯥꯝ ꯀꯥꯏꯒꯗꯧꯔꯦ
ꯎꯝ
ꯂꯣꯢꯍꯥꯟ ꯈ꯭ꯔꯒꯦ
ꯑ ꯂꯣꯏꯍꯟꯕꯅ ꯐꯔꯦ ꯌꯥꯝꯕ꯭ꯔꯥ ꯌꯥꯝꯗꯕ꯭ꯔꯗꯤ ꯈꯪꯗ꯭ꯔꯦ ꯂꯣꯏꯍꯟꯕ ꯀꯣꯝꯃꯦ
ꯑꯗꯨꯅꯦ ꯀꯥꯏꯅꯒꯗꯧꯔꯦ
ꯑꯝ
ꯁꯤ ꯑꯦꯞꯁ ꯑꯁꯤꯒꯤꯁꯦ
ꯎꯝ
ꯑꯁꯤꯒꯤꯁꯤꯅꯅꯦ ꯃꯤ ꯀꯥꯏꯅꯍꯟꯗꯧꯔꯦꯕ
ꯉꯥꯅꯤꯅꯦ ꯌꯥꯗ꯭ꯔꯦꯅꯦ ꯑꯩ ꯈꯣꯡ ꯀꯩꯀꯥꯁꯦ ꯂꯣꯏ ꯅꯥꯔꯦꯅꯦ ꯉꯁꯤꯁꯦ
ꯀꯩꯒꯤꯅꯣ
ꯉꯔꯥꯡ ꯆꯦꯜꯂꯨꯕꯒꯤ ꯑꯁ
ꯀꯔꯤꯗꯧꯕꯩ ꯅꯪꯗꯤ
ꯂꯧꯕꯨꯛꯇ ꯑꯥ ꯁꯟ ꯑꯩꯒꯤ ꯁꯟꯗꯣ ꯈꯤꯇꯪ ꯊꯨꯅ ꯆꯦꯟꯕ
ꯎꯝ ꯃꯥꯜꯂꯦꯕ ꯅꯪ ꯉꯔꯥꯡ ꯒ꯭ꯔꯨꯞꯇ ꯀꯩꯅꯣ ꯂꯧꯕꯨꯛ ꯊꯥꯔꯛꯑꯦꯗꯅ
ꯑꯥ
ꯑꯁ ꯌꯥꯝ ꯃꯤꯁ ꯇꯧꯋꯦ ꯈꯨꯟꯗꯣ ꯂꯧ ꯂꯤꯡ ꯂꯧ ꯂꯤꯡꯕ ꯃꯇꯝ ꯑꯣꯏꯔ‌ꯦꯕ
ꯎꯝ
ꯂꯧ ꯂꯤꯡꯕ ꯆꯠꯅꯤꯡꯉꯦ ꯌꯥꯝ ꯍꯩꯕꯅꯦ
ꯅ꯭ꯔꯥ
ꯍꯩꯔꯝꯃꯣꯏꯠ
ꯏꯁ
ꯊꯥꯖꯅꯤꯡꯉꯥꯏ ꯋꯥꯠꯂꯤꯗ
ꯅꯪꯒꯤ ꯈ ꯍꯥꯏꯗꯨꯗꯤ ꯆꯁꯄ꯭ꯔꯣ ꯅꯦꯛꯄ꯭ꯔꯣ ꯑꯦ ꯅꯪꯒꯤ ꯄ꯭ꯔꯣꯗꯨꯅꯦ ꯑꯩ ꯆꯤꯡꯅꯔꯤꯁꯦ
ꯂꯤꯡꯕ ꯂꯥꯛꯑꯣꯔꯥ ꯅꯣꯏꯗ
ꯑꯩꯈꯣꯏꯗꯤ ꯂꯣꯏ ꯂꯣꯏꯈ꯭ꯔꯦ ꯅꯪ ꯑꯩꯈꯣꯏꯗꯤ ꯂꯤꯡꯗꯤꯌꯦ
ꯊꯥꯃ
ꯎꯝ ꯍꯅꯤꯡꯕꯗ
ꯎꯝ
ꯑꯗꯨ ꯑꯗꯨ ꯑꯌꯥꯝꯕ ꯇꯧꯅꯔꯦꯕ
ꯂꯤꯡꯕ ꯃꯤ ꯀꯅꯥꯝꯇ ꯌꯥꯎꯗ꯭ꯔꯦꯗ ꯋꯥꯅꯕ ꯊꯕꯛꯅꯦ ꯑꯗꯨ
ꯏꯁꯁ ꯑꯗꯨꯅ ꯍꯦꯟꯅ ꯐꯥꯕꯅꯦꯍꯦ
ꯍꯣꯏ ꯐꯕꯕꯨꯗꯤ ꯐꯩꯌ‌ꯦ ꯑꯗꯨ ꯑꯣꯏꯔꯁꯨ ꯑꯁ ꯍꯧꯖꯤꯛꯀꯟꯗꯕꯨ ꯑꯗꯨꯃꯥꯏ ꯀꯅꯥ ꯇꯧꯅꯕ꯭ꯔꯣ
ꯂꯤꯡꯉꯝꯕꯗꯤ ꯂꯤꯡꯕꯗꯤ ꯁꯦꯡꯉꯔꯣꯏ ꯄꯥꯛꯅ ꯅꯪꯒꯤ ꯊꯥꯕꯗꯨꯗꯤ ꯍꯌꯦꯡ ꯁꯤ ꯑꯥ ꯁꯦꯝꯅꯤꯡꯉꯥꯏ ꯋꯥꯠꯂꯤ
ꯍꯣꯏ ꯍꯧꯒꯠꯄ ꯀꯥꯟꯗꯃꯨꯛ ꯁꯦꯝꯗꯣꯏꯅꯦ ꯑꯗꯨꯕꯨꯗꯤ ꯂꯩꯗꯅ ꯖꯒꯥ ꯖꯒꯥ ꯈꯔ ꯈꯔꯗꯅ ꯌꯥꯝ ꯍꯧꯕ ꯈꯔ ꯈꯔ ꯌꯥꯝ ꯍꯧꯗꯕ ꯑꯗꯨꯃꯥꯏꯅ ꯇꯧꯕꯗꯣ
ꯎꯝ ꯅꯪꯗꯤ ꯀꯩꯗꯧꯕ꯭ꯔꯕ ꯂꯧ ꯆꯠꯂꯒ
ꯑꯩꯔꯣ ꯁꯟꯒꯤ ꯗ꯭ꯔꯥꯏꯚꯔ ꯑꯣꯏꯔꯤꯅꯤꯅꯦ
ꯍꯩꯕ꯭ꯔꯅ‌ꯦ
ꯎꯝ
ꯃꯥꯟꯗꯦꯗ
ꯎꯝ ꯃꯥ ꯂꯣꯏ
ꯐꯣꯟꯗ ꯃꯤꯅ ꯀꯥꯏ ꯌꯧꯔꯒꯦ ꯍꯥꯏꯔꯒ ꯂꯥꯛꯏ ꯂꯥꯛꯏꯒꯤ ꯏꯁꯇꯥꯝꯅ
ꯑꯦ ꯅꯣꯡꯃ ꯑꯗꯨꯃꯥꯏꯅ ꯇꯧꯔꯦ ꯀꯩꯔꯣ ꯃꯣꯏꯅ ꯊꯕꯛ ꯀꯧꯔꯛꯄꯗꯨꯅ ꯄꯨꯡ ꯅꯤꯄꯥꯜ ꯃꯥꯄꯟ ꯗꯨꯋꯥꯏꯗ ꯀꯧ ꯐꯣꯟ ꯇꯧꯔꯛꯑꯦꯕ
ꯑ
ꯂꯧꯕꯨꯛꯇ ꯌꯧꯕꯅ ꯄꯨꯡ ꯕꯥꯔꯣ ꯃꯈꯥꯏ ꯄꯨꯡ ꯑꯃꯗ ꯌꯧꯕ
ꯊꯣꯛꯑꯕꯣ ꯊꯣꯛꯕꯣ ꯍꯣꯏ ꯇꯣꯛꯑꯦ ꯀꯥꯏ ꯌꯧꯔꯒꯦ ꯌꯥꯎꯗꯣꯔꯦ ꯍꯧꯕꯣ ꯊꯣꯛꯑꯦ ꯂꯧꯕꯨꯛ ꯌꯧꯗꯣꯔꯦ ꯑꯗꯨꯃꯥꯢ ꯂꯥꯁꯇ ꯕꯥꯔꯣ ꯃ ꯈꯥꯏ ꯍꯦꯟꯕ ꯃꯇꯨꯡꯗ ꯂꯥꯛꯑꯦ ꯑꯗꯨꯒ ꯄꯨꯡ ꯑꯅꯤ ꯃꯈꯥꯏ ꯐꯥꯎ ꯇꯥꯗ꯭ꯔꯤꯉꯩꯗ ꯑꯃꯨꯛ ꯊꯕꯛ ꯂꯣꯏꯔꯦ
ꯊꯕꯛ ꯐꯕ ꯆꯥꯡꯅ
ꯑ ꯑꯗꯨꯒ ꯍꯤꯟꯖꯥꯡ ꯑꯍꯥꯎꯕꯃꯨꯛ ꯆꯥꯂꯦ ꯏꯁ ꯈꯨꯅꯨꯡꯉꯥꯏꯁꯤꯗꯤ
ꯂꯩꯇ꯭ꯔꯦꯕ
ꯑꯩ ꯉꯔꯥꯡꯅꯣꯏꯗꯩ ꯉꯟꯅ ꯆꯠꯂꯦ ꯄꯨꯡ ꯅꯤꯄꯥꯟꯗꯒꯤ ꯆꯠꯂꯒ ꯄꯨꯡ ꯃꯔꯤ ꯃꯈꯥꯏ ꯃꯉꯥ ꯄꯨꯡ ꯃꯉꯥ ꯇ ꯍꯦꯜꯂꯦꯗ ꯄꯨꯡ ꯃꯉꯥ ꯃꯈꯥꯏ ꯇꯥꯔꯝꯃꯅꯤ ꯊꯕꯛ ꯂꯣꯏꯕꯗ‌ꯣ
ꯑꯣ
ꯑꯁ ꯑꯗꯨꯒꯅ‌ꯦ ꯋꯥꯔ‌ꯦ ꯑꯁ ꯊꯣꯛ ꯂꯦꯡꯕꯒ ꯇꯜꯂꯦꯕ ꯉꯁꯤꯗꯤ
ꯂꯦꯡꯕ ꯇꯜꯂꯗꯤ ꯐꯝꯃꯣ
ꯐꯝꯅꯤꯡꯉꯥꯏꯁꯨ ꯀꯩꯅ‌ꯣ ꯏꯁ ꯀꯥꯛꯐꯩꯅ ꯆꯤꯛꯄ ꯃꯐꯝꯁꯤꯡꯗꯣ
ꯌꯥꯝ ꯆꯤꯛꯄ꯭ꯔꯕ
ꯎꯝ ꯇꯔꯥꯃꯨꯛ ꯍꯦꯜꯂꯦ ꯑꯩꯉꯣꯟꯗ ꯉꯔꯥꯡ ꯃꯣꯏꯅ ꯆꯤꯛ ꯆꯤꯛꯊꯔꯤꯁ‌ꯦ ꯏ ꯕꯣꯔꯥ ꯑꯃꯃꯨꯛ ꯆꯠꯈꯔꯃꯅꯤ
ꯎꯝ ꯇꯜꯂ‌ꯦ
ꯎꯝ ꯇꯟꯕꯅ‌ꯦ ꯅꯨꯄꯤꯗꯤ ꯀꯛ ꯀꯛ ꯀꯛꯐꯩ ꯍꯥꯏꯔꯗꯤ ꯌꯥꯗ꯭ꯔꯕꯅꯤꯀꯣ
ꯇꯨꯀꯠꯆꯩꯍ‌ꯦ
ꯅꯣꯏꯗꯤ ꯅꯁꯥꯅ ꯐꯥꯎ ꯂꯧꯊꯣꯛꯄ ꯇꯜꯂꯤꯗꯨꯗꯤ
ꯑ ꯑꯗꯨꯒ ꯂꯩ ꯂꯥꯏꯌꯣꯟ ꯈꯪꯕ꯭ꯔꯥ ꯌꯨꯇ꯭ꯌꯨꯕꯔꯗꯣ ꯑꯗꯨꯒꯤ ꯃꯃꯥꯏꯗ ꯀꯛ ꯐꯩ ꯆꯤꯛ ꯍꯟꯕꯗꯣ
ꯎꯝ ꯑꯁ ꯇꯜꯂ‌ꯦꯗ ꯑꯗꯨꯒꯨꯝꯗ‌ꯣ ꯇꯧꯒ‌ꯦꯅ ꯇꯧꯕ ꯃꯤꯒꯤꯗꯤ ꯌꯦꯡꯕ ꯇꯜꯂꯦꯗ
ꯃꯥꯗꯤ ꯄꯤꯝꯄꯜꯁꯀꯤ ꯇ꯭ꯔꯤꯠꯃꯦꯟ ꯅ‌ꯦ ꯍꯥꯏꯗꯥꯏꯅ‌ꯦ ꯑꯗꯨꯗ‌ꯣ
ꯑꯗꯨꯅ‌ꯦ ꯑꯗꯨꯅ ꯄꯤꯝꯄꯜꯁ ꯑꯃꯨꯛ ꯊꯣꯛꯂꯛꯏꯅꯤꯅꯤꯅ‌ꯦ ꯀꯩꯅꯣ
ꯑꯗꯨ ꯃꯥꯅ ꯇꯧꯅꯕ ꯃꯤꯅ ꯇꯧꯍꯟꯕꯅꯦ ꯍꯥꯏꯗꯥꯏꯅꯦ ꯑꯗꯨꯒꯤ ꯇ꯭ꯔꯤꯠꯃꯦꯟ ꯂꯩ ꯍꯥꯏꯗꯥꯏꯅꯦ
ꯑ ꯀꯩ ꯍꯥꯏꯕ
ꯑꯗꯨꯃꯥꯏꯅ ꯑꯗꯨꯒꯤꯗꯣ ꯃꯥꯅ ꯇꯧꯕ ꯅꯠꯇꯦ ꯃꯤꯅ ꯑꯗꯨꯒꯨꯝꯕ ꯇꯧꯅꯤꯉꯥꯏꯁꯨ ꯃ ꯂꯩꯌꯦ ꯍꯥꯏꯗꯥꯏꯅꯦ
ꯍꯣꯏ ꯈꯪꯗꯦ ꯑꯩꯗꯤ
ꯅꯪꯒꯤ ꯂꯩꯁꯥꯕꯤꯗꯤ ꯑꯩ ꯈꯪꯗꯦ ꯑꯩ ꯌꯦꯡꯕꯗ ꯑꯗꯨꯝ ꯃꯣꯏꯒꯤ ꯅꯪꯒꯤ ꯂꯩꯁꯥꯕꯤꯗꯤ ꯋꯥꯔꯤ ꯁꯥꯟꯅꯈ꯭ꯔꯦ
ꯍꯣꯏ ꯉꯔꯥꯡ ꯅꯨꯡꯗꯥꯡ ꯐꯖꯅ ꯁꯥꯟꯅꯈ꯭ꯔꯦꯗ
ꯑꯥ ꯀꯩꯁꯨ ꯁꯥꯎꯗ꯭ꯔꯦ
ꯑꯁ ꯇꯨꯝꯕ ꯁꯥꯔꯒ ꯇꯧꯕꯅꯤꯅ ꯍꯣꯏ ꯁꯥꯍꯗ
ꯏꯁꯇꯪ ꯌꯥꯝ ꯄꯨꯅꯪ ꯌꯥꯝ ꯀꯗꯥꯔꯏꯦꯅ ꯑꯦ ꯃꯗ ꯅꯝꯕꯝꯕꯔ ꯕꯤꯔꯛꯑꯣꯅ ꯑꯩ ꯍꯥꯏꯒꯦ
ꯎꯝ
ꯃꯥꯅꯣ ꯑꯩꯉꯣꯟꯗ ꯑꯗꯨꯃꯥꯏꯅ ꯍꯥꯏꯌꯦꯕꯅꯦ ꯌꯥꯝ ꯀꯗꯔ ꯍꯩꯕ ꯃꯤꯅꯤꯅ ꯑꯝꯇ ꯇꯥꯛꯄꯤꯒꯗꯕꯅꯦ
ꯑꯩꯁ ꯅ ꯑꯗꯨꯃꯥꯏ ꯍꯥꯏꯔꯗꯤ ꯑꯩ ꯂꯣꯏꯔꯦ ꯍꯌꯦꯡ ꯑꯃ ꯎꯅꯕ ꯆꯠ
ꯍꯌꯦꯡ
ꯎꯝ
ꯑꯗꯨꯁꯨ ꯋꯥꯔꯤ ꯂꯤꯔꯣ ꯑꯩꯉꯣꯟꯗ
ꯍꯥꯥ
ꯅ ꯑꯩꯉꯣꯟꯗ ꯋꯥꯔꯤ ꯂꯤꯔꯣꯑꯣ ꯆꯠꯂꯀꯥꯟꯗ
ꯍꯣꯏ ꯍꯣꯏ ꯂꯤꯔꯛꯀꯦ ꯂꯤꯔꯛꯀꯦ ꯅꯪꯅ ꯇꯥꯅꯤꯡꯕꯁꯤꯡ ꯂꯣꯏ ꯂꯤꯔꯛꯀꯦ
ꯑꯗꯣ ꯀꯩꯅꯣ ꯅꯕꯥꯅꯤꯁꯦ ꯃꯥꯅ ꯋꯥꯡꯕ ꯍꯦꯟꯗꯧ ꯃꯥꯜꯂꯦ ꯍꯥꯥ
ꯋꯥꯡꯗꯦꯍꯦ ꯑꯩꯅ ꯍꯦꯟꯅ ꯋꯥꯡꯉꯦ ꯃꯉꯣꯟꯗꯩꯗꯤ
ꯃꯥꯥꯟꯗꯦꯗ ꯌꯥꯝ ꯋꯥꯡꯕ ꯃꯤ ꯃꯥꯜꯂꯦ
ꯋꯥꯡꯗꯕꯅꯦ ꯐꯣꯇꯣꯗꯗꯤ ꯌꯥꯝ ꯋꯥꯡꯕꯅꯦ ꯑꯗꯣ ꯑꯁꯦꯡꯕꯗꯗꯤ ꯋꯥꯡꯗꯕꯅꯦ
ꯎ ꯑꯩꯗꯤ ꯌꯥꯝ ꯋꯥꯡ ꯆꯥꯎꯕ ꯃꯤ ꯃꯥꯟꯕ
ꯋꯥꯡ ꯆꯥꯎꯕ ꯃꯤ ꯅꯠꯇꯔꯦ ꯑꯩꯁꯨ ꯃꯥ ꯁꯛ ꯎꯗ꯭ꯔꯤꯉꯩꯗꯗꯤ ꯀꯣ
ꯑꯝ
ꯍꯍ ꯃꯥ ꯃꯥꯒꯤ ꯃꯁꯛ ꯍꯥꯟꯅ ꯇ ꯀꯥꯟꯗꯗꯤ ꯌꯥꯝ ꯋꯥꯡ ꯆꯥꯎꯔꯨꯕꯗ ꯃꯥꯅ ꯑꯩꯉꯣꯟꯗ ꯍꯦꯟꯅ ꯋꯥꯡ ꯉꯒ ꯗꯧ ꯃꯥꯜꯂꯦ ꯈꯜꯂꯝꯕꯅꯦꯕ
ꯎꯝ
ꯑꯗꯨꯒ ꯑꯁꯦꯡꯕ ꯊꯦꯡꯅꯕꯗꯗꯤ ꯋꯥ ꯑꯩꯅꯦ ꯂꯣ ꯃꯥꯗ ꯑꯃꯨꯛ ꯀꯩ ꯍꯥꯏꯁꯤ ꯔꯥ ꯀꯁꯨ ꯉꯥꯡꯕꯤꯕ ꯐꯣꯇꯣꯗꯒ ꯁꯦꯡꯕꯗꯗꯤ ꯆꯅꯥꯗ꯭ꯔꯦꯍꯦ ꯏꯕꯦꯝꯃ ꯅꯪꯁꯨ ꯍꯥꯏꯕ
ꯏꯁ ꯅꯪꯁꯨ ꯃꯤꯉꯗꯅ ꯃꯤꯉꯣꯟꯗ ꯏꯀꯥꯏꯕ ꯄꯤꯗ꯭ꯔꯁꯨ ꯑꯗꯨꯝ ꯑꯣ ꯐꯣꯠꯇꯨ ꯐꯗꯣ ꯋꯥꯂꯕ ꯋꯥꯈꯟꯗ ꯑꯗꯨꯝ ꯇꯧꯔꯒ ꯆꯠꯄ ꯌꯥꯕꯗ
ꯑꯩꯗꯤ ꯗꯣꯡ ꯗꯣꯡ ꯍꯥꯏꯗꯣꯛꯄꯤꯅꯦ
ꯑꯗꯨꯅꯕꯨꯗꯤ ꯐꯩꯌꯦ ꯑꯗꯣ ꯅꯪꯒ ꯅꯨꯡꯁꯤꯅꯕ ꯅꯨꯄꯤꯗꯨꯅ ꯁꯥꯎꯅꯤꯡꯕꯒꯨꯝꯕ ꯑꯣꯏꯔꯗꯤ
ꯑꯦ ꯃꯥꯁꯦ ꯑꯩꯉꯣꯟꯗ ꯉꯥꯡꯉꯁꯤ ꯅꯪꯁꯨ ꯄꯤꯛꯏꯗꯨꯗꯤꯅ ꯑꯩꯉꯣꯟꯗ ꯑꯃꯨꯛ ꯍꯥꯏꯛꯏ ꯑꯗꯨꯗꯤ
ꯑꯣ ꯑꯗꯨꯒꯤꯗꯤ ꯐꯩ
ꯆꯤꯟꯁꯨ ꯌꯥꯝ ꯀꯜꯂꯦ
ꯆꯤꯟ ꯌꯥꯝ ꯀꯜꯂꯦ
ꯎꯝ ꯅꯪ ꯅꯕ ꯌꯥꯝ ꯋꯥꯏ
ꯑꯗꯨꯅ ꯐꯥꯕꯅꯦ
ꯎꯝ ꯐꯗꯤ ꯐꯔꯝꯒꯅꯤ ꯅꯉꯥꯏꯒꯤꯗ
ꯎꯝ
ꯅꯪ ꯀꯣꯡ ꯐꯦꯡꯉꯝ ꯐꯦꯡꯉꯝꯒꯗꯧ ꯃꯥꯝꯂꯦ
ꯑꯩꯗꯣ ꯔꯥꯏꯁ ꯀꯨꯀꯔꯗꯣ ꯆꯥꯛ ꯊꯥꯡꯒꯠꯈ꯭ꯔꯒꯦꯅ ꯑꯩ ꯆꯥꯛ ꯊꯣꯡꯗ꯭ꯔꯤ
ꯎꯝ ꯑꯩꯁꯨ ꯍꯧꯒꯠꯇ꯭ꯔꯤ
ꯑꯩꯗꯤ ꯉꯁꯥꯏ ꯍꯧꯒꯠꯈ꯭ꯔꯦ ꯍꯧꯒꯠꯄꯕꯨꯗꯤ
ꯎꯝ
ꯀꯣꯜ ꯇꯧꯔꯒ ꯂꯩꯕ
ꯂꯦꯞꯄ ꯌꯥꯗꯦ ꯂꯦꯞꯄ ꯌꯥꯗꯦ
ꯑꯗꯨꯅꯦ
ꯃꯤ ꯃꯤꯕꯨ ꯑꯝꯇ ꯉꯛꯍꯟꯒꯗꯧꯅꯤ ꯑꯩ
ꯀꯩꯗꯧꯔꯤꯅꯣ ꯅꯪꯗꯤ ꯀꯩꯅꯣꯝꯃ ꯁꯥꯏ ꯃꯥꯜꯂꯦ
ꯊꯕꯤ
ꯏꯃꯥꯟ ꯑꯃꯅ ꯍꯧꯖꯤꯛ ꯈꯤꯛꯇꯪ ꯄꯤꯔꯛꯄ
ꯑꯣ
ꯎꯝ ꯆꯥꯏꯅꯦ ꯑꯩꯗꯤ ꯐ꯭ꯔꯨꯏꯠꯁꯀꯨꯝꯕꯗꯤ ꯌꯥꯝ ꯄꯥꯝꯕꯅꯦ
ꯐꯥꯕꯅꯤꯗꯨꯅ
ꯆꯥꯛꯇꯤ ꯆꯥꯗ꯭ꯔꯁꯨ ꯌꯥꯏ ꯑꯗꯣ ꯍꯩꯗꯤ ꯊꯥꯗꯣꯛꯄ ꯌꯥꯗꯦ
ꯎꯝ ꯆꯥꯛꯆꯥꯥꯗ꯭ꯔꯗꯤ ꯀꯗꯥ ꯏꯗꯒꯤ ꯌꯥꯔꯔꫭꯏ
ꯑꯩꯗꯤ ꯆꯥꯛꯁꯨ ꯀꯌꯥꯝ ꯆꯥꯡ ꯅꯥꯏꯅ ꯆꯥꯗꯦꯗ ꯆꯥꯅꯤꯡꯕ ꯃꯇꯝꯗ ꯆꯥ ꯆꯥꯅꯤꯡꯗ꯭ꯔꯒ ꯇꫭꯛ ꯉꯥꯡ ꯅꯨꯡꯗꯥꯡꯁꯨ ꯐꯖꯅ ꯆꯥꯗꯕꯤꯗ ꯇꯨꯝꯃꯤ ꯗꯨꯁꯨ ꯂꯝꯗꯦꯕ ꯑꯩꯗꯤ
ꯎꯝ
ꯑꯩꯒꯤ ꯆꯈꯥꯎꯁꯦ ꯌꯥꯗ꯭ꯔ ꯃꯥꯜꯂꯦꯅ
ꯑꯩꯁꯨꯅꯦ ꯆꯥꯛ ꯌꯦꯟꯁꯥꯡ ꯆꯥꯕꯁꯦ ꯄꯥꯛ ꯌꯥꯗꯦ
ꯌꯥꯔꯣꯏ ꯌꯥꯔꯣꯏ ꯁꯨꯡꯌꯥ ꯌꯥꯔꯣꯏ ꯏꯕꯥꯅꯤꯗꯤ
ꯇꯥꯛꯆꯥꯅꯤꯡꯕꯒꯨꯝꯕꯁꯨ ꯄꯥꯛꯅ ꯐꯥꯎꯗꯕ
ꯎꯝ ꯑꯗꯨꯃꯥꯏꯅ ꯇꯧꯕꯅ
ꯈꯔ ꯆꯥꯔꯁꯨ ꯑꯃꯨꯛꯀ ꯊꯟꯕ
ꯖꯪ ꯐꯨꯗ ꯀꯨꯝꯕꯗꯤ ꯆꯥꯕ ꯅꯨꯡꯉꯥꯏꯕꯅꯤ ꯑꯃꯨꯛ
ꯉꯔꯥꯡꯗꯤ ꯑꯣꯛ ꯃꯔꯦꯟ ꯐꯖꯅ ꯊꯤꯠꯂꯨꯔꯦ ꯁꯤꯅ
ꯑꯃꯨꯛꯀ ꯍꯥꯏꯔꯅꯨ ꯑꯩ ꯇꯥꯕ ꯉꯝꯗ꯭ꯔꯦ ꯁꯦꯁ ꯑꯩ ꯇꯤꯟꯇꯥꯥꯒꯦ ꯇꯧꯔꯦ ꯑꯩ ꯀꯌꯥ
ꯉꯔꯥꯡꯅ ꯃꯤꯅ ꯇ꯭ꯔꯤꯠ ꯇꯧꯕꯤꯕ
ꯑꯁ ꯃꯤꯅ ꯇ꯭ꯔꯤꯠ ꯇꯧꯕꯗ ꯅꯨꯡꯉꯥꯏꯕ꯭ꯔꯣꯅꯦ
ꯍꯥꯥ
ꯅꯨꯡꯉꯥꯏ ꯅꯨꯡꯉꯥꯏꯕꯅꯦ ꯑꯗꯨꯗꯣ
ꯑꯗꯨꯁꯨ ꯑꯁꯤꯒꯤ ꯃꯤꯅ ꯑꯁꯤꯗꯒꯤ
ꯅꯪꯒꯣ ꯌꯥꯔꯔꯣꯏ ꯃꯥꯏ ꯀꯣꯏꯅ ꯇꯧꯔꯗꯤ ꯌꯥꯝ ꯈꯪꯅꯔꯒ ꯃꯊꯥꯡ ꯃꯊꯥꯡ ꯇ꯭ꯔꯦꯠ ꯇꯧꯕ ꯂꯥꯛꯑꯅꯤ